ꯇꯥꯕ꯭ꯔꯥ ꯇꯥꯕ꯭ꯔꯣ
ꯑꯣ
ꯃꯈꯣꯟ ꯐꯖꯟꯅ ꯇꯥꯕ꯭ꯔꯥ
ꯑꯥ ꯇꯥꯔ ꯄꯤꯁ ꯍꯥꯞꯄꯗꯤ ꯌꯥꯗꯕ ꯃꯥꯜꯂꯦ
ꯑꯥ ꯌꯦꯕꯤ ꯁꯥꯄꯨꯅꯣ ꯑꯩ ꯍꯥꯞꯇꯦ ꯌꯦꯕꯤ ꯁꯥꯄꯗꯤ ꯃꯈꯣꯟ ꯌꯥꯝ ꯄꯤꯛꯄꯅꯦꯕ ꯑꯣ ꯅꯪꯒꯤꯁꯦ ꯔꯥꯀꯦꯁ ꯉꯥꯉꯣ ꯉꯥꯉꯣꯝ ꯁꯤꯡ ꯍꯥꯏꯕ꯭ꯔꯣ ꯉꯥꯉꯣꯝ ꯔꯛꯀꯦ ꯁꯤꯡ ꯍꯥꯏꯅ ꯊꯣꯛꯂꯛꯑꯦ
ꯑꯣ ꯑꯩꯅ ꯃꯦꯟꯈꯤꯕꯗꯣ ꯑꯣꯏꯔꯝꯒꯅꯤꯌꯦ
ꯑꯣ ꯑꯗꯨꯃꯥꯏꯅ ꯃꯦꯟꯈꯤꯕ꯭ꯔꯥ
ꯑꯥ
ꯑ
ꯂꯥꯎꯠ ꯁꯄꯤꯀꯔ ꯊꯥꯕꯁꯨ ꯌꯥꯗꯕꯀꯣ
ꯔꯥꯁ ꯑ ꯊꯥꯐꯝ ꯌꯥꯎꯗꯦ
ꯑꯣꯀꯦ ꯑꯣꯀꯦ
ꯅꯪ ꯀꯩ ꯌꯦꯟꯖꯥꯡ ꯆꯥꯔꯒꯦ
ꯕꯣꯔꯤꯅꯦ ꯊꯥꯡꯖꯤꯡꯅꯦ ꯊꯣꯡꯉꯦ ꯍꯥꯎꯁꯨ ꯍꯥꯎꯋꯦ ꯑꯗꯨꯅ ꯈꯔ ꯐꯔꯦ
ꯀꯅꯥꯅ ꯊꯣꯡꯉꯦꯕ
ꯏꯇꯩꯃꯅ ꯊꯣꯡꯉꯦ ꯑꯗꯨꯒ ꯊꯥꯡꯖꯤꯡ ꯊꯥꯡꯖꯤꯡ ꯊꯥꯡꯖꯤꯡꯗꯣ ꯅꯍꯥꯟꯒꯩꯗꯤ ꯆꯥꯗꯕꯅꯤ ꯉꯔꯥꯡꯗꯒꯤ ꯆꯥꯕ ꯍꯧꯋꯤꯅꯦ ꯊꯥꯡꯖꯤꯡꯗꯣ
ꯎꯝ
ꯀꯨꯏꯔꯦ ꯆꯥꯗꯕ ꯑꯗ ꯉꯁꯤꯗꯤ ꯊꯥꯡꯖꯤꯡ ꯊꯣꯡꯕꯗꯨꯗ ꯊꯥꯡꯖꯤꯡꯗꯨ ꯃꯌꯥꯝ ꯆꯨꯞꯊꯣꯛꯈ꯭ꯔꯦ
ꯎꯝ ꯀꯥꯏ ꯆꯠꯂꯨꯅꯣꯅ
ꯅꯝꯕꯣꯜꯗ ꯑꯉꯥꯡ ꯄ꯭ꯔꯦꯛꯇꯤꯀꯦꯜ ꯂꯩ ꯍꯥꯏꯅ ꯊꯤꯜꯂꯨꯕꯅꯤꯗ
ꯎꯝ ꯑꯗꯨꯅꯦ ꯑꯩꯁꯨ ꯆꯥꯎꯥꯛꯊꯣꯛ ꯇꯉꯥꯏꯔꯤ ꯎꯝ ꯉꯁꯥꯏ ꯑꯌꯨꯛ ꯉꯟꯇꯥꯅꯦ ꯆꯠꯂꯤ ꯀꯩꯗꯧꯏ ꯈꯪꯕ꯭ꯔꯥ ꯑꯩꯒꯤ ꯍꯧꯗꯣꯡꯅꯦ ꯅꯨꯔꯥꯕꯤꯗꯣ ꯃꯈꯣꯡꯗ ꯊꯥꯡꯅ ꯌꯥꯜꯂꯦ ꯑꯦꯃꯤꯅ
ꯀꯔꯤꯒꯤꯅꯣ ꯑꯩꯁꯦ
ꯈꯪꯗꯦ ꯑꯗꯨ ꯑꯗꯨ ꯈꯪꯗ꯭ꯔꯦꯕꯀꯣ ꯉꯔꯥꯡꯁꯦ ꯅꯨꯡꯗꯥꯡꯁꯤꯗꯅꯦ ꯃꯥꯁꯦ ꯃꯈꯣꯡꯁꯦ ꯁꯦꯒꯥꯏꯔꯒ ꯂꯥꯛꯄꯖꯥꯠꯅꯤ ꯑꯩꯗꯤ ꯈꯪꯗꯦꯕ ꯃꯥ ꯅꯍꯥꯟꯈꯩ ꯌꯨꯝꯗ ꯄꯥꯛ ꯂꯩꯇꯕꯅꯦꯕ ꯑꯗꯨꯒ ꯉꯔꯥꯡꯁꯦ ꯀꯨꯜꯂꯒ ꯂꯩꯔꯝꯃꯦꯕ ꯑꯗ ꯑꯩꯅ ꯍꯧꯗꯣꯡꯁꯦ ꯀꯩꯅꯣꯝ ꯇꯧꯕ ꯃꯥꯜꯂꯤꯗ ꯍꯥꯏꯌꯦꯕ ꯑꯩꯈꯣꯏ ꯃꯥꯣꯏꯗ ꯀꯩꯁꯨ ꯇꯧꯔꯝꯃꯣꯏ ꯍꯥꯏꯌꯦꯕ ꯑꯩ ꯅꯍꯥꯟꯒꯩ ꯃꯥꯟꯅꯗꯦ ꯆꯦꯅꯦꯦꯟ ꯑꯃ ꯇꯧꯋꯤꯅ ꯍꯥꯏꯕ ꯑꯗꯨꯒ ꯃꯥꯗꯤ ꯁꯣꯛꯑꯖꯥꯠꯅꯤꯗꯅ ꯆꯥꯛ ꯆꯥꯕꯒꯤ ꯆꯪꯉꯛꯄ ꯀꯥꯟꯁꯤꯦ ꯍꯧꯒꯠꯂꯛꯄ ꯑꯗꯨ ꯃꯈꯣꯡꯁꯦ ꯕꯦꯗꯦ ꯕꯦꯗꯦ ꯕꯦꯗꯦ ꯍꯥꯏꯔ ꯆꯠꯉꯝꯗ꯭ꯔꯔꯤꯅꯦ ꯍꯁ ꯑꯩꯅ ꯀꯩꯗꯧꯔꯒꯦ ꯁꯤꯕꯨ ꯂꯥꯂꯩꯕꯤ ꯑꯅꯥꯕꯗꯨ ꯅꯥꯔꯖꯥꯠꯂꯥꯅ ꯈꯜꯂꯦꯕꯀꯣ ꯂꯂꯩꯕꯤꯁꯨ ꯑꯗꯨꯃꯥꯏꯅ ꯕꯣꯝ ꯕꯣꯝ ꯇꯨꯈꯔꯤꯅꯦꯕ ꯑꯗꯨꯒꯗꯤ ꯃꯥꯔꯤꯃꯛ ꯑꯃꯗꯣ ꯑ ꯍꯣ ꯍꯣ ꯍꯣꯏ ꯍꯣꯏ ꯑꯃꯗꯣ ꯑꯗꯨꯒꯅꯦ ꯃꯈꯣꯡꯁꯦ ꯁꯦꯒꯥꯏꯔꯒ ꯍꯦꯛꯇꯅꯦ ꯁꯔꯨꯁꯦ ꯀꯛꯑ ꯂꯩꯔꯝꯃꯕꯅꯦ ꯃꯇꯣꯡꯁꯦ ꯂꯣꯏꯁꯛ ꯀꯥꯏꯈ꯭ꯔꯒ
ꯃꯊꯟꯇ ꯐꯔꯛ ꯍꯤꯜ ꯇꯧꯔꯛꯏꯔꯥ ꯀꯃꯥꯏꯅ ꯇꯧꯔꯤꯅꯣ ꯗꯣꯛꯇꯔ ꯄꯨꯕ꯭ꯔꯣ
ꯄꯨꯔꯤꯅꯦ ꯉꯔꯥꯡ ꯅꯨꯡꯗꯥꯡꯁꯦ ꯗꯣꯛꯇꯔꯗ ꯑꯩꯁꯦ ꯐꯣꯟ ꯇꯧꯔꯛꯑꯦ ꯁꯔꯖꯔꯤ ꯗꯣꯛꯇꯔꯗ ꯑꯗꯨꯒ ꯑꯩꯅ ꯀꯃꯥꯏꯅ ꯇꯧꯗꯣꯏꯅꯣꯅ ꯍꯥꯏꯔꯦ ꯑꯗꯨꯒ ꯃꯣꯏꯅ ꯅ ꯉꯁꯤꯗꯤ ꯄꯨꯈꯠꯂꯛꯑꯅꯨ ꯍꯌꯦꯡ ꯑꯌꯨꯛ ꯉꯟꯇꯥ ꯂꯥꯛꯑꯣ ꯀꯩꯅꯣ ꯇꯧꯒꯦ ꯃꯥꯗ ꯆꯥꯛ ꯄꯤꯖꯔꯒ ꯂꯥꯛꯑꯣꯅ ꯍꯥꯏꯌꯦꯕ ꯄꯪꯊꯍꯜꯂꯒ ꯐꯠꯇ ꯌꯥꯎꯔꯦ ꯍꯥꯏꯌꯦꯕ ꯑꯗꯨꯒ ꯑꯌꯨꯛ ꯉ ꯍꯞꯇꯥ ꯄꯨꯡ ꯇꯔꯨꯛꯀꯤꯗꯨꯗ ꯆꯠꯂꯦ ꯉꯁꯤꯁꯦ ꯑꯗ ꯗꯣꯛꯇꯔ ꯌꯦꯡꯉꯦ ꯌꯦꯡꯀꯥꯟꯗ ꯃꯣꯏꯗꯤ ꯁꯦꯞꯇꯤꯛ ꯑꯣꯏꯕꯗꯣ ꯌꯥꯝ ꯊꯨꯅ ꯄꯠꯁꯟꯕꯗꯣ ꯇꯧꯔꯝꯃꯕ ꯍꯥꯏꯗꯤ ꯈꯨꯗꯛꯇ ꯖꯦꯟ ꯂꯧ ꯇꯧꯔꯤꯉꯩꯗ ꯄꯅꯤꯗꯅ ꯑꯍꯤꯡ ꯑꯃ ꯂꯦꯟꯈ꯭ꯔꯕꯅꯤꯅ ꯃꯥꯒꯤ ꯀꯩꯅꯣꯗꯣ ꯁꯦꯜꯗꯣ ꯁꯤꯊꯔꯛꯄ꯭ꯔꯥ ꯈꯪꯗꯦꯕꯀꯣ ꯄꯠꯁꯜꯂꯦꯕ ꯀꯩꯅꯣ ꯇꯧꯕ ꯌꯥꯗ꯭ꯔꯦ ꯐꯣꯠꯄ ꯌꯥꯔꯣꯏ ꯍꯥꯏꯌꯦꯕꯀꯣ ꯑꯗꯣ ꯃꯣꯏ ꯍꯤꯗꯥꯛ ꯇꯩꯒꯦ ꯑꯗꯨꯒ ꯐꯖꯅ ꯆꯥꯝꯊꯣꯛꯑꯁꯦꯅ ꯃꯥꯒꯤ ꯀꯩꯅꯣꯁꯦ ꯃꯇꯨꯒ ꯀꯛꯊꯠꯂꯒꯀꯣ ꯏꯗꯨꯅ ꯂꯣꯏ ꯀꯪꯁꯤꯜꯂꯒ ꯃꯥꯁꯦ ꯅꯥꯔꯦꯕ ꯑꯗꯨꯒ ꯐꯖꯅ ꯆꯞꯊꯠꯂꯒ ꯆꯥꯝꯊꯣꯛꯑꯒ ꯃꯣꯏꯅ ꯍꯤꯗꯥꯛ ꯇꯩꯔꯦ ꯏꯟꯖꯦꯛꯁꯟ ꯑꯃꯁꯨ ꯀꯥꯞꯄꯛꯑꯦ ꯑꯗꯨꯒ ꯃꯥꯏꯒꯤ ꯃꯈꯣꯡꯁꯦ ꯕꯦꯟꯗꯦꯖ ꯌꯦꯠꯂꯦ ꯍꯧꯖꯤꯛꯁꯦ
ꯑꯗꯨꯗꯤ ꯃꯥ ꯈꯣꯠꯇ꯭ꯔꯣ ꯇꯤꯛꯊꯠꯇ꯭ꯔꯣ
ꯆꯤꯛꯊꯠꯂꯦ ꯑꯗꯣ ꯌꯥꯝ ꯀꯟꯅꯗꯤ ꯆꯤꯛꯊꯠꯇꯦꯕ ꯌꯥꯝ ꯀꯟꯅꯁꯨ ꯄꯨꯟꯁꯤꯟꯗꯦꯕ ꯑꯩꯈꯣꯏꯅ ꯍꯥꯏꯗꯤ ꯂꯥꯛꯁꯜꯂꯒꯗꯤ ꯃꯥꯗꯣ ꯆꯤꯛꯄꯩ ꯆꯥꯡ ꯍꯦꯅꯤ ꯍꯥꯏꯌꯦꯕꯀꯣ ꯑꯗꯣ ꯗꯣꯛꯇꯔꯗꯨꯅ ꯐꯖꯅ ꯃꯥꯏ ꯆꯥꯡ ꯄꯨꯔꯒ ꯄꯨꯟꯕꯤꯔꯛꯑꯦꯕ ꯑꯗꯣ ꯍꯥꯏꯐꯦꯕꯦꯇ ꯄꯛꯑꯦꯕ ꯃꯥꯗꯣ ꯑꯗꯣ ꯑꯍꯥꯟꯕꯗ ꯊꯥꯡꯉꯨ ꯌꯥꯗꯗꯅꯅꯦ ꯃꯈꯣꯡꯗꯣ ꯑꯗꯨꯒ ꯍꯧꯖꯤꯛꯇꯤ ꯃꯥꯗꯣ ꯇꯩꯅꯔꯛꯑꯦ
ꯗꯣꯛꯇꯔꯗꯤ ꯗꯣꯛꯇꯔꯗꯤ ꯀꯩ ꯂꯝꯅꯣ
ꯀꯩꯁꯥꯝꯄꯥꯠ ꯗꯣꯐ ꯂꯩꯕꯗꯣ ꯑ ꯑ ꯑꯗꯨꯒꯤ ꯍꯦꯛ ꯑꯣꯄꯣꯖꯤꯠꯇ ꯂꯦꯟ ꯅꯝꯕꯔ ꯐꯣꯔ ꯍꯥꯏꯌꯦ ꯑꯗꯨꯒꯤ ꯑꯗꯨꯗ ꯆꯪꯉꯒ ꯂꯩ
ꯅꯠꯇꯦ ꯑꯗꯨ ꯂꯦꯟ ꯅꯝꯕꯔ ꯐꯣꯔ ꯍꯥꯏꯁꯦ ꯀꯩꯅꯣꯗꯨꯔꯕ ꯂꯥꯏ ꯍꯔꯥꯎꯐꯝꯗ ꯀꯝꯃ꯭ꯌꯨꯅꯤꯇꯤ ꯍꯣꯜ ꯑꯃ ꯂꯩꯕ ꯆꯪꯐꯝꯗꯨꯗꯨꯔꯕ
ꯑꯩ ꯂꯥꯏ ꯍꯔꯥꯎꯕꯗꯤ ꯎꯔꯛꯇꯦ ꯅꯪꯒꯤꯗꯨꯅ ꯈꯔ ꯋꯥꯠꯂꯤꯉꯩꯗ ꯐꯥꯔꯁꯀꯤ ꯗꯣꯐꯇꯣ ꯅꯪꯒꯤꯗꯨꯅ
ꯑꯣ ꯃꯥꯅꯦ ꯑꯩ ꯍꯥꯏꯗꯅ ꯐꯥꯔꯁ
ꯑꯥ ꯑꯩꯈꯣꯏꯒꯤꯅ ꯑꯅꯤꯁꯨꯕ
ꯑꯣꯀꯦ ꯑꯣꯀꯦ ꯑꯅꯤꯁꯨꯕ ꯇꯣꯞ ꯑꯗꯨꯗꯤ ꯅꯍꯟꯃꯨꯛ ꯑꯩꯅ ꯆꯨꯝꯃꯦ ꯆꯨꯝꯃꯦ ꯑꯃꯁꯨ ꯂꯩꯕꯅꯤ ꯆꯨꯝ ꯃꯗꯨꯗ
ꯐꯥꯔꯁꯀꯤꯗꯨꯅꯦ ꯅꯪꯒꯤꯗꯣ ꯀꯝꯃꯌꯨꯅꯤꯇꯤ ꯍꯣꯜ ꯂꯩꯕꯗꯣ
ꯎꯝ ꯎꯝ
ꯑꯩꯅ ꯍꯥꯏꯁꯤꯅ ꯑꯅꯤꯁꯨꯕ ꯗꯣꯐꯇꯨꯅꯦꯕ ꯑꯗꯨ ꯆꯠꯂꯨꯔꯁꯨꯒ ꯀꯩꯅꯣ ꯇꯧꯔꯦꯗꯅ ꯕꯦꯂꯦꯠ ꯑꯗꯨꯃꯥꯏꯅ ꯍꯥꯞꯄꯦ ꯑꯗꯨꯒ ꯅꯣꯡ ꯅꯤꯅꯤ ꯂꯩꯔꯒ ꯃꯥꯒꯤ ꯀꯩꯅꯣꯁꯦ ꯁꯀꯤꯟ ꯁꯦ ꯑꯅꯧꯕꯥ ꯆꯤꯡꯈꯠꯂꯛ ꯀꯅꯤ ꯍꯥꯌꯦꯕ ꯑ ꯑꯗꯨ ꯀꯥꯟꯗ
ꯃꯍꯤꯛ ꯃꯇꯥꯏ ꯃꯍꯤꯛ ꯃꯇꯥꯏ ꯆꯪꯉꯒ ꯏꯟꯐꯦꯛꯁꯟ ꯊꯣꯛꯄ ꯈꯣꯠꯄ ꯇꯧꯗ꯭ꯔꯗꯤ ꯀꯩꯁꯨ ꯀꯥꯏꯔꯣꯏꯗ ꯀꯩꯁꯨ ꯇꯧꯔꯣꯏꯗ
ꯑꯥ ꯑꯗꯨ ꯃꯥꯅ ꯍꯣꯏ ꯍꯣꯏ ꯍꯣꯏ ꯆꯣꯡꯈꯠꯂꯛꯑꯀꯥꯟꯗ ꯄꯣꯠꯁꯦ ꯑꯩꯌꯦ ꯍꯥꯏꯗꯤ ꯈꯤꯇꯪ ꯀꯥꯔ ꯂꯩꯅꯤ ꯍꯥꯏꯕꯀꯣ ꯎ ꯑꯗꯨꯅ ꯅꯧꯅ ꯏꯁꯀꯤꯟꯗꯣ ꯆꯣꯡꯈꯠꯄ ꯉꯝꯃꯛꯑꯀꯥꯟꯗ ꯈꯤꯇꯪ ꯐꯣꯠꯆꯤꯟꯁꯦ ꯍꯥꯏꯔꯑꯦꯕꯀꯣ ꯑꯗꯨ ꯂꯨꯄꯥ ꯆꯥꯝꯃꯉꯥ ꯆꯪꯈ꯭ꯔꯦ ꯉꯁꯤ ꯎꯝ ꯑꯗ ꯑꯩꯅ ꯑꯩꯅ ꯍꯦꯛ ꯍꯦꯛ ꯅꯤꯡꯁꯤꯡꯉꯏꯕ ꯈꯔꯃ ꯍꯥꯏꯅ ꯍꯦꯛ ꯍꯦꯛ ꯍꯥꯏꯕ ꯑꯃ ꯂꯩꯌꯦꯕꯀꯣ ꯃꯅꯩꯌꯦ ꯅꯪꯁꯨ ꯅꯪꯁꯨ ꯅꯪꯅ ꯅꯥꯔꯛꯑꯦ ꯌꯦꯡꯗ ꯉꯝꯗꯦ ꯅꯆꯦꯅ ꯅꯥꯔꯦ ꯌꯦꯡꯗ ꯉꯝꯗꯦ ꯂꯣꯏ ꯆꯞ ꯃꯥꯟꯅꯩ ꯅꯣꯏꯅꯗꯤ ꯃꯥꯟꯅꯗꯕꯣꯏ ꯈꯟꯕꯗꯣ ꯍꯦꯛ ꯍꯥꯏꯌꯦꯕ ꯑꯩꯈꯣꯏꯗ ꯑ ꯑꯩꯒꯤꯣꯡꯁꯤꯗ ꯑꯩ ꯅꯥꯔꯛꯑꯀꯥꯟꯗ ꯒ꯭ꯌꯥꯟ ꯇꯥꯏꯌꯦꯕ ꯑꯩ ꯅꯍꯥꯟꯈꯩ ꯑꯩꯒꯤ ꯂꯂꯩꯕꯤꯁꯦ ꯑꯗ ꯑꯗꯨꯝ ꯌꯦꯡꯉꯤꯅꯦ ꯃꯣꯏꯅꯗꯤ ꯍꯥꯏꯌꯦꯕ ꯅꯪ ꯑꯇꯣꯞꯄ ꯅꯥꯔꯛꯑꯗꯤ ꯌꯦꯡꯉꯣꯏꯗꯣꯏꯅꯤ ꯍꯥꯏꯌꯦꯕꯀꯣ ꯑꯩꯉꯣꯟꯗ ꯑꯗꯣ ꯑꯩꯅ ꯅꯨꯔꯥꯕꯤ ꯇꯧꯕ ꯑꯗꯨ ꯀꯥꯟꯗ ꯑꯩꯁꯦ ꯉꯔꯥꯡꯁꯤꯦ ꯌꯥꯝ ꯅꯨꯡꯉꯥꯏꯇꯕ ꯍꯥꯏꯇꯥꯥꯔꯦꯅꯦ ꯁꯤꯕꯨ ꯑꯩꯕꯨ ꯗꯣꯛꯇꯔ ꯄꯨꯕꯤꯗꯗꯤ ꯀꯃꯥꯏꯅ ꯇꯧꯗꯅ ꯁꯨꯝ ꯁꯦꯠꯂ ꯊꯝꯃꯗ꯭ꯔꯥ ꯀꯥꯏꯅ ꯑꯗꯣ ꯍꯜꯂꯛꯄꯩ ꯂꯝꯕꯤꯁꯤꯗ ꯑꯩꯅ ꯈꯜꯂꯤꯅꯤ ꯑꯩꯈꯣꯏ ꯃꯥꯅ ꯍꯥꯏꯈꯤꯕꯗꯣ ꯅꯤꯡꯁꯤꯡꯉꯦꯕ ꯏꯆꯥꯒꯤ ꯏꯆꯥ ꯆꯞ ꯃꯥꯟꯅꯩ ꯃꯥꯏ ꯃꯥꯏ ꯇꯧꯊꯣꯔꯛꯄꯒꯤ ꯃꯇꯨꯡꯏꯟꯅ ꯉꯥꯡꯕꯅꯤꯒꯥꯏ
ꯀꯩꯅꯣꯁꯦ ꯑ ꯀꯩ ꯍꯥꯏꯅꯤ ꯑꯩꯈꯣꯏꯅ ꯂꯝꯕꯤꯗ ꯆꯠꯂꯁꯨ ꯃꯉꯥꯏꯔꯦ ꯂꯩꯗꯥꯏꯅꯦ ꯁꯤꯅꯦꯃꯥꯗꯨꯁꯨ ꯃꯉꯥꯏꯔꯦ ꯕꯦꯒꯔ ꯈꯔ ꯂꯩꯔꯝꯃꯦ ꯊꯕꯛ ꯕꯦꯒꯔꯗꯨꯗ ꯆꯠ ꯅꯤꯕꯗꯨꯗ ꯑꯩꯅ ꯄꯩꯁꯥꯗꯣ ꯍꯥꯞꯄꯨꯔꯦ ꯍꯥꯞꯄꯀꯥꯟꯗ ꯃꯊꯪ ꯑꯃꯃꯨꯛ ꯂꯩꯔꯝꯕꯗꯨ ꯑꯗꯨꯁꯨ ꯍꯥꯞꯇꯕ ꯉꯝꯗꯕꯗꯣ ꯑꯗꯨ ꯑꯗꯨꯒꯨꯝꯕꯅꯤ ꯄꯤ
ꯍꯣꯏ ꯍꯣꯏ ꯍꯣꯏ ꯑꯗꯨ ꯇꯧꯔꯦꯕ ꯑꯩꯗꯣ ꯑꯩꯅ ꯈꯜꯂꯤ ꯅꯨꯡꯁꯨ ꯅꯨꯡꯉꯥꯏꯇꯦ ꯃꯥꯗꯣ ꯑꯩꯈꯣꯏꯅ ꯃꯆꯥ ꯆꯦꯟꯕꯒꯤ ꯃꯥꯁꯦ ꯃꯥ ꯌꯥꯝ ꯁꯥꯊꯤꯕ ꯑꯃꯅꯅꯦ ꯑꯆꯥꯄꯣꯠꯁꯦ ꯀꯩꯅꯣꯝ ꯑꯣꯏꯁꯨ ꯆꯦꯜꯂꯛꯄꯤ ꯀꯩꯅꯣꯝ ꯑꯣꯏꯁꯨ ꯆꯦꯜꯂꯛꯄꯤ ꯅꯣꯡꯃꯗꯅꯦ ꯇꯔꯥ ꯀꯨꯟ ꯃꯌꯥ ꯆꯦꯜꯂꯛꯑꯦꯕ ꯃꯥꯅ
ꯐꯠꯇ ꯍꯥꯎꯊꯤꯗꯤ ꯊꯜꯂꯛꯄ꯭ꯔꯣ
ꯐꯠꯇ ꯍꯥꯎꯗꯦ ꯍꯥꯏꯁꯦ ꯐꯠꯇꯕꯗꯤ ꯑꯝꯇ ꯌꯥꯎꯗꯦ ꯃꯣꯏ ꯆꯥꯕ ꯌꯥꯕ ꯉꯥꯛꯇꯅꯤ ꯉꯥ ꯃꯆꯦꯠ ꯑꯃ ꯆꯦꯜꯂꯛꯀꯅꯤ ꯎꯆꯤ ꯑꯃꯨ ꯆꯦꯜꯂꯛꯀꯅꯤ ꯑꯆꯥꯄꯣꯠ ꯃꯀꯛ ꯑꯃ ꯆꯦꯜꯂꯛꯀꯅꯤ ꯁꯨꯝ ꯇꯧꯋꯦꯕꯀꯣ ꯑꯗ ꯑꯩꯅ ꯃꯁꯤ ꯃꯤꯅ ꯁꯣꯏ ꯑꯩꯅ ꯑꯦꯇꯦꯛ ꯇꯧꯕꯤꯔꯛꯇꯣꯏ ꯃꯥꯜꯂꯦ ꯈꯟꯕ ꯑꯩ ꯃꯉꯣꯟꯗꯁꯨ ꯉꯥꯡꯉꯤꯅꯦꯕ ꯅꯪ ꯍꯦꯟꯃꯟꯈ꯭ꯔꯦ ꯂꯝ ꯍꯦꯜꯂꯦꯅ ꯑꯪ ꯉꯔꯥꯡꯗꯤ ꯀꯨꯜ ꯂꯩꯔꯝꯕꯗꯣ ꯑꯩꯏ ꯈꯜꯂꯤꯅꯦ ꯆꯦꯟꯗ꯭ꯔꯦ ꯉꯁꯤꯗꯤ ꯀꯩꯗꯧꯔꯒꯦ ꯀꯥꯏꯅ ꯑꯩꯉꯣꯟꯗ ꯑꯣꯏꯅ ꯅꯨꯡꯉꯥꯏꯇꯕ ꯐꯥꯎꯕꯗꯣ ꯃꯥꯒꯤ ꯅꯨꯡꯇꯤꯒꯤ ꯔꯨꯇꯤꯟꯗ ꯁꯨꯝ ꯆꯦꯜꯂ ꯂꯩꯕꯗꯨꯅꯀꯣ ꯃꯥ ꯆꯠꯇꯕꯗꯨꯗ ꯁꯨꯝ ꯅꯍꯥꯟꯈꯩ ꯁꯥꯎꯔꯤꯅꯦꯕ ꯑꯩꯅ ꯆꯠꯍꯟꯕꯒꯤ ꯆꯠꯂꯛꯇ꯭ꯔꯀꯥꯟꯗꯗꯤ ꯑꯩꯅ ꯅꯨꯡꯉꯥꯏꯇꯕꯗꯣ
ꯍꯣ ꯍꯧꯗꯣꯡꯁꯦ
ꯑꯥꯏꯇꯧꯕ ꯖꯅꯤ
ꯑꯩꯗꯤ ꯍꯧꯗꯣꯡꯁꯦ ꯀꯌꯥ ꯍꯥꯏꯅ ꯍꯥꯏ ꯈꯔ ꯀꯤ ꯍꯩꯅꯗꯦ ꯍꯥꯏꯗꯅ ꯑꯩꯗꯤ ꯑꯗꯨ ꯍꯧꯗꯣꯡꯁꯦ ꯑꯩꯅ ꯇꯨꯏꯁꯟ ꯇꯧꯔꯤꯕ ꯃꯐꯝꯗꯣ ꯃꯣꯏ ꯌꯨꯝꯒꯤꯁꯨ ꯍꯧꯗꯣꯡ ꯃꯆꯥ ꯑꯅꯤ ꯑꯅꯤ ꯑꯣꯏꯔ ꯃꯥꯜꯂꯦ ꯑꯅꯤ ꯀꯣꯛꯑꯦ ꯑꯩ ꯆꯠꯄꯗ ꯃꯁꯥ ꯀꯣꯑꯒ ꯑꯩꯒꯤ ꯇꯨꯏꯁꯟ ꯇꯧꯐꯝꯗꯨꯒꯤ ꯍꯦꯛ ꯅꯥꯀꯟꯗꯨꯗ ꯃꯣꯏ ꯀꯨꯜꯂꯒ ꯃꯆꯥꯅꯤ ꯃꯆꯥꯅꯤꯗꯨꯒ ꯂꯩꯔꯝꯃꯦ ꯑꯩꯖꯨ ꯈꯤꯇꯪ ꯈꯤꯇꯪ ꯈꯣꯡꯇꯛꯇꯤ ꯇꯧꯔꯁꯨ ꯃꯆꯥꯗꯨꯁꯨ ꯍꯦꯛ ꯎꯕꯗ ꯅꯨꯡꯁꯤꯗꯅꯀꯣ ꯃꯆꯥꯁꯤꯁꯨ ꯑꯆꯧꯕꯗꯨꯅ ꯑꯩꯅ ꯍꯩꯅꯗ꯭ꯔꯤꯁꯤꯅ ꯀꯩꯅꯣꯗ ꯇꯨꯏꯁꯟ ꯇꯧꯔꯤꯉꯩꯗ ꯑꯩꯒꯤ ꯇꯝꯄꯥꯛꯇ ꯐꯠ ꯂꯥꯎꯅ ꯆꯣꯡꯈꯠꯂꯛꯈꯤꯕ ꯑꯗꯩ ꯑꯩꯁꯨ ꯈꯪꯄꯦꯠ ꯈꯪꯕꯩ ꯀꯩꯕꯣꯏ ꯁꯨꯝ ꯍꯩꯅꯈꯤꯗ꯭ꯔꯦꯕ ꯑꯗꯣ
ꯎꯝ
ꯐ ꯈꯨꯇꯤꯡꯒꯤ ꯍꯧꯗꯣꯡ ꯃꯆꯥ ꯑꯅꯤꯗꯣ ꯑꯩ ꯗꯨꯝ ꯑꯩꯒꯤ ꯑꯗꯨꯝ ꯑꯩꯅ ꯆꯠꯂꯤꯒꯩꯗ ꯑꯗꯨꯝ ꯏꯟꯅꯥꯔꯥꯛꯑꯅꯤ ꯏꯟꯅꯔꯒ ꯑꯩ ꯅꯥꯛꯇ ꯑꯃꯨꯛ ꯂꯩꯔꯅꯤ ꯑꯩ ꯈꯔ ꯍꯩꯅꯗꯕꯅꯤꯅ ꯑꯃꯨꯛ ꯆꯠꯂꯨꯅ ꯍꯦ ꯆꯠꯂꯨꯅꯍꯦ ꯅ ꯃꯨꯛ ꯇꯥꯜꯂꯅꯤ ꯑꯃꯨꯛ ꯉꯍꯥꯛ ꯂꯩꯔ ꯑꯃꯨꯛ ꯆꯪꯖꯤꯜꯂꯛ ꯀꯅꯤ ꯑꯗꯨꯃꯥꯏꯅ ꯇꯧꯋꯦ ꯑꯗꯨꯁꯨ ꯍꯧꯗꯣꯡꯁꯤꯅꯅꯦ ꯁꯦꯡꯅ ꯑꯩꯅ ꯍꯩꯅꯗ꯭ꯔꯤꯁꯤꯅ ꯅꯍꯥꯟꯋꯥꯏ ꯑꯉꯥꯡ ꯑꯣꯏꯔꯤꯉꯩꯗ ꯑ ꯑꯈꯣꯏꯒꯤ ꯀꯀꯥ ꯑꯃꯅ ꯍꯧꯗꯣꯡꯁꯦ ꯅꯪꯒꯟꯗ ꯄꯣꯠꯁꯜꯂꯕ ꯑꯩ ꯅꯪꯉꯟꯗ ꯄꯣꯁꯜꯂꯒ ꯐꯤ ꯌꯦꯠꯁꯜꯂꯒ ꯈꯣꯏ ꯍꯥꯏꯗꯤ ꯆꯠ ꯉꯝꯗ꯭ꯔꯦꯗꯅ ꯑꯗꯨꯗꯤ ꯍꯧꯗꯣꯡꯁꯨ ꯅꯥꯟꯊꯣꯛꯇ꯭ꯔꯦꯗꯅ ꯑꯩꯁꯨ ꯑꯉꯥꯡꯅꯤꯅ ꯃꯥꯅ ꯅꯍ ꯅꯥꯍꯣꯡ ꯁꯥꯔꯒ ꯄꯣꯁꯟꯕꯗꯣ ꯑꯩꯁꯨ ꯊꯥꯗꯣꯛꯄ ꯉꯝꯗ꯭ꯔꯕꯅꯤꯅ ꯀꯞ ꯄꯒ ꯀꯣꯏꯆꯦꯟ ꯆꯦꯟ ꯂꯩꯔꯦꯅ ꯑꯗꯨꯃꯥꯏꯅ ꯇꯧꯔ ꯀꯤ ꯍꯜꯂꯛꯈꯤꯕ ꯀꯤꯍꯜꯂꯛꯄꯗꯒꯤ ꯑꯩꯗꯨ ꯍꯧꯗꯣꯡꯗꯨ ꯀ꯭ꯌꯥ ꯍꯩꯅꯒꯤꯗ꯭ꯔꯦꯕ ꯑꯗꯨꯅ ꯀꯤꯔꯤ ꯀꯤꯔꯤ ꯑꯗꯨꯝ ꯇꯧꯔ ꯂꯩ ꯅꯦꯕ ꯑꯗꯨꯒ ꯇꯨꯏꯁꯟ ꯇꯧꯕꯝꯗꯁꯨ ꯑꯗꯨꯃꯥꯏꯅ ꯇꯝꯄꯥꯛꯇ ꯈꯔ ꯆꯣꯡꯈꯠꯂꯛ ꯑꯗꯒꯤꯗꯤ ꯍꯧꯗꯣꯡ ꯃꯆꯥ ꯌꯥꯝ ꯐꯤꯡꯕ ꯑꯃꯁꯨ ꯊꯦꯡꯅꯒ꯭ꯔꯦꯕꯀꯣ ꯌꯥꯝ ꯐꯤꯡꯉꯦꯕ ꯗꯣꯡꯁꯦ ꯄꯆꯥꯅ ꯄꯨꯔꯥ ꯄꯤꯛꯄ ꯅꯠꯇ꯭ꯔꯦꯕ ꯈꯔ ꯆꯥꯎꯔꯦꯕꯀꯣ ꯑꯗꫭ ꯀꯟ ꯀꯟ ꯆꯦꯜꯂꯒꯅꯦ ꯍꯧꯗꯣꯡꯗꯤ ꯈꯔꯁꯨ ꯐꯤꯡꯉꯤꯗꯅꯀꯣ ꯑꯗꯣ ꯃꯣꯏꯁꯨ ꯍꫭꯏ ꯔꯤꯌꯦꯛꯁꯟ ꯊꯣꯛ ꯍꯨꯏꯗꯅ ꯑꯗꯨꯗꯨꯅ ꯂꯥꯏꯔꯤꯛ ꯇꯧꯔꯤꯉꯩꯗꯨꯗ ꯂꯥꯏꯔꯤꯛ ꯃꯊꯛꯁꯤꯗ ꯋꯤꯡ ꯋꯤꯡ ꯆꯣꯡꯉ ꯆꯣꯡꯉ ꯄꯥꯏꯔ ꯄꯥꯏꯔꯒ ꯆꯠ ꯆꯠ ꯀꯨ ꯀꯣꯏꯆꯦꯟ ꯀꫭꯏꯆꯦꯟ ꯆꯦꯟꯕ ꯍꯥꯏꯇꯥꯔꯦ ꯑꯗꯒꯤ ꯃꯣꯏꯗꯤ ꯃ ꯃꯈꯨꯠ ꯃꯁꯥꯗꯨ ꯊꯧꯕꯅꯤꯅ ꯑꯩꯗꯣ ꯀꯤꯌꯦꯕ ꯑꯗꯨꯗꯒꯤ ꯁꯨꯝ ꯀꯤꯕꯗꯩ ꯁꯨꯝ ꯍꯧꯗꯣꯡꯁꯦ ꯍꯩꯅꯗ꯭ꯔꯤꯅꯦꯕ ꯌꯨꯝ ꯌꯨꯝꯗꯁꯨ ꯍꯧꯗꯣꯡꯗꯣ ꯂꯣꯏꯗꯕꯅꯤꯅ
ꯇꯧꯕꯅꯦ ꯃꯤ ꯀꯤꯒꯟꯕ ꯍꯧꯗꯣꯡꯁꯨ ꯑ ꯃꯤꯁꯨ ꯑꯗꯨꯝ ꯂꯩꯌꯦꯕꯀꯣ ꯀꯤꯒꯟꯗꯕꯁꯨ ꯂꯩꯌꯦ ꯈꯣꯏꯗꯤ ꯑꯗꯨꯝ ꯍꯩꯅꯔꯦ꯫
ꯝꯝ
ꯑꯗꯣ ꯑꯩ ꯊꯝꯃꯒꯦ꯫
ꯍꯣꯏ ꯍꯣ ꯍꯣ ꯍꯣꯏ꯫